ꯆꯥꯏ
ꯑꯉꯥꯡꯁꯦ ꯍꯧꯒꯠꯈ꯭ꯔꯕ ꯃꯥꯜꯂꯦ ꯍꯧꯖꯤꯛꯇꯤ
ꯍꯧꯒꯔ ꯆꯥꯕꯗꯨ ꯆꯥꯕꯗꯨ ꯂꯄꯥꯏ ꯌꯥꯗꯦ ꯍꯥꯏꯁꯅꯤ ꯆꯕꯗꯤ
ꯎꯝ ꯍꯧꯖꯤꯛꯇꯤꯅꯦ ꯑꯩꯅ ꯉꯔꯥꯡ ꯉꯁꯥꯏ ꯆꯞ ꯆꯥꯕ ꯀꯧꯕ ꯆꯠꯇ꯭ꯔꯀ ꯍꯧꯖꯤꯛꯇ ꯆꯛꯂꯝꯃꯤ
ꯑꯣꯍꯣ
ꯈꯔ ꯂꯥꯛꯑꯝꯃꯦ ꯑꯗꯨꯕꯨ ꯆꯥꯔꯔꯣꯏꯒꯦ ꯉꯁꯤꯗꯤ ꯍꯣꯔꯦꯟ ꯀꯩꯅꯣꯗꯣ ꯆꯥ ꯊꯛꯄ ꯆꯠꯀꯦ ꯃꯄꯥꯟꯗ
ꯍꯥꯡꯕꯗꯣ
ꯎꯝ
ꯃꯥ ꯍꯣꯏꯗꯤ ꯇꯧꯗꯦ ꯍꯥꯏꯌꯦ
ꯇꯧꯗ꯭ꯔꯁꯨ ꯌꯥꯏ ꯍꯥꯏꯕ꯭ꯔꯥ
ꯁꯤꯒꯨꯝꯕꯗꯤ ꯍꯪꯕꯤꯗꯦ ꯇꯧꯗꯦ ꯍꯥꯏ
ꯃꯥ ꯆꯍꯤ ꯀꯌꯥ ꯁꯨꯈ꯭ꯔꯒꯦ ꯑꯗꯨ ꯇꯧꯕꯗꯣ ꯆꯍꯤ ꯀꯌꯥ ꯁꯨꯈ꯭ꯔꯒꯦ ꯃꯥꯅ ꯇꯧꯕꯗꯣ
ꯑꯅꯤꯒꯨꯝꯕ ꯁꯨꯔꯝꯅꯤ ꯑꯅꯤ
ꯑꯣꯏ ꯑꯩꯅ ꯑꯩ ꯑꯩꯗꯨ ꯑꯗꯨ ꯑꯗꯨꯗꯒꯨꯝꯕ ꯑꯝꯇ ꯇꯥꯗꯕꯅꯦꯕꯀꯣ ꯑꯩꯈꯣꯏ ꯑꯣ ꯀꯩꯅꯣꯗꯗꯤ ꯑꯗꯨꯕꯨ ꯑꯁꯤꯗꯗꯤ ꯅꯍꯥꯟ ꯑꯩꯈꯣꯏ ꯑꯥ ꯔꯤꯁꯣꯔꯁ ꯄꯔꯁꯟꯗꯤ ꯑꯗꯨꯒꯨꯝꯕꯁꯤ ꯇꯧꯗꯣꯏꯕ ꯑꯣꯁ꯭ꯔꯤꯅꯤ ꯄ ꯍꯥꯏꯅ ꯑꯗꯨꯃꯥꯏꯅ ꯍꯥꯏꯌꯦꯕ ꯍꯥꯏꯗꯤ ꯃꯣꯏ ꯍꯦꯟꯅ ꯑꯦꯗꯚꯥꯟꯁ ꯑꯣꯏꯕ ꯌꯦꯡꯅꯦꯕ ꯑꯗꯨꯗꯣ ꯉꯥꯏꯍꯥꯛ ꯂꯩꯔꯗꯤ ꯑꯩꯈꯣꯏ ꯃꯅꯤꯄꯨꯔꯗꯁꯨ ꯌꯥꯎꯔꯅꯤ ꯑꯗꯨꯒꯨꯝꯕꯗꯣ
ꯑꯗꯨ ꯆꯠꯄꯁꯤ ꯁꯨ ꯂꯩꯌꯦ ꯍꯣꯏ
ꯎꯝ ꯑꯗꯨꯒꯤꯅꯦ ꯑꯁ ꯇꯣꯉꯥꯟ ꯇꯣꯉꯥꯜꯂꯤꯗ ꯃꯣꯏꯅ ꯑꯗꯨꯗ ꯇꯝꯕꯗꯨꯒ ꯍꯧꯖꯤꯛ ꯑꯁꯤꯗ ꯇꯝꯕꯗꯨꯒ ꯄꯨꯔꯥ ꯇꯣꯡꯉꯥꯜꯂꯤ ꯃꯣꯏꯗꯤ ꯈꯔ ꯂꯨꯑꯦ ꯁꯤꯗꯗꯤ ꯑꯩꯈꯣꯏꯗꯨꯗꯤ ꯏꯆꯝ ꯆꯝꯅ ꯇꯧꯋꯦꯕꯀꯣ ꯑꯥꯗꯗꯤ ꯑꯗꯨꯒ ꯑꯁꯤꯗꯗꯤ ꯑꯁ ꯂꯣꯢꯔꯦ ꯂꯣꯏ
ꯈꯦꯠꯅꯥꯏꯕ ꯈꯔ
ꯊꯥꯕꯤꯔꯛꯑꯣꯅ ꯅꯪ ꯊꯥꯕꯤꯒꯦ ꯍꯥꯏꯕꯁꯣ ꯑꯩꯁꯨ ꯌꯦꯡꯅꯤꯡꯉꯦꯕ
ꯀꯩꯅꯣ
ꯁꯥꯕꯤꯒꯦ ꯍꯥꯏꯕ ꯅꯠꯇ꯭ꯔꯣ
ꯀꯔꯤꯅꯣ ꯊꯥꯕꯤꯒꯦ ꯍꯥꯏꯕꯗꯣ
ꯅꯪꯒꯤ ꯔꯨꯁꯥꯔ ꯁꯦꯜꯒꯤ ꯄꯦꯄꯔꯗꯣ
ꯍ ꯅꯠꯇꯦꯍꯦ ꯑꯩ ꯊꯥꯕꯤꯒꯦ ꯍꯥꯏꯁꯨ ꯍꯥꯏꯗꯅ ꯑꯩꯅ ꯉꯁꯥꯏ ꯅꯪꯉꯣꯟꯗ ꯋꯥꯆꯦꯞꯇ ꯊꯥꯕꯤꯗꯨꯨꯔꯣ
ꯑꯁꯤ ꯅꯠꯇꯕ ꯅꯤꯡꯒꯤ ꯄꯦ ꯄꯥꯗꯣꯌꯦꯒꯦ
ꯑꯁ ꯑꯩꯒꯤ ꯄꯦꯄꯔꯗꯤ ꯍꯧꯖꯤꯛꯇꯤ ꯑꯝꯇ ꯍꯥꯎꯗ꯭ꯔꯤꯍꯦ ꯉꯥ ꯉꯔꯥꯡ ꯑꯩꯅ ꯑꯩꯒꯤ ꯑꯣ ꯁꯤꯞꯅꯣꯁꯤꯁ ꯄꯤꯈꯠꯄꯗꯣ ꯑꯗꯨ ꯌꯥꯔꯦ ꯍꯥꯏꯕ ꯋꯥꯅꯤ ꯁꯦꯝꯗ꯭ꯔ‌ꯤ ꯉ‌ꯣ ꯀꯣꯛ ꯁꯥꯏ ꯍꯌꯦꯡ ꯍꯪꯆꯤꯠ ꯑꯩ ꯆꯠ ꯁꯕꯃꯤꯠ ꯇꯧꯗꯣꯏꯅꯦ ꯑꯗꯨꯗꯣ ꯁꯦꯝꯕ ꯂꯣꯏꯔꯀꯥꯟꯗ
ꯀꯟꯕ ꯍꯧꯔꯛꯑꯁꯦ
ꯌꯥꯝ ꯋꯥꯏꯗ ꯀ‌ꯣꯛꯁꯨ ꯁꯥꯏꯗ ꯈꯜꯂꯨ ꯈꯜꯂꯨꯒ ꯇꯣꯛꯑ ꯁꯤꯔꯅꯁꯨ ꯑꯗꯨꯝ ꯈꯜꯂꯤ ꯑꯗꯨꯐꯥꯎ ꯈꯪꯗ꯭ꯔꯦ ꯀꯃꯥꯏꯅ ꯇꯧꯗꯣꯏꯅꯣ
ꯈꯣꯏ ꯃꯃꯥ ꯈꯣꯏ ꯂ ꯂꯥꯛꯄ ꯃꯥꯂꯦ ꯃꯄꯥꯟ ꯊ‌ꯣꯛꯄꯗ‌ꯣ ꯀꯨꯏ ꯍꯦ
ꯑꯆꯄꯣꯠ ꯆꯥꯕ꯭ꯔꯣ ꯅꯪꯗꯣ
ꯀꯔꯤ ꯍꯥꯏꯕ
ꯑꯆꯥꯄꯣꯠ ꯆꯥꯎꯥꯔꯒ ꯂꯩꯕ꯭ꯔꯥ ꯍꯥꯏꯕ
ꯎ ꯃꯥ ꯑꯩ ꯇꯣꯝꯕꯤꯒꯤꯗꯣ ꯀꯩꯅꯣ ꯆꯥꯕꯅꯦ ꯕꯨꯖꯤꯌꯥ ꯆꯥꯕꯒꯤ ꯑꯩ ꯅꯠꯇꯦ ꯆꯠ
ꯎꯝ ꯑꯁ ꯍꯧꯖꯤꯛ ꯑꯩ ꯑꯁ ꯑꯁꯤꯗꯗꯤ ꯕꯨꯖꯤꯌꯥꯒꯨꯝꯕꯁꯨ ꯑꯝꯇ ꯐꯪꯗꯦ ꯑꯁ ꯇꯜꯂꯦꯗ ꯆꯅꯤꯡꯉꯦ ꯐꯪꯉꯦ ꯑꯗꯨꯕꯨꯗꯤ ꯍꯥꯎꯇꯦꯕ ꯍꯥꯎꯕꯁꯨ ꯂꯩꯌꯦ ꯍꯥꯎꯇꯕꯁꯨ ꯂꯩꯌꯦ ꯑꯗꯨꯒ ꯑꯩꯅꯗꯤ ꯃꯄꯥꯟ ꯌꯥꯝ ꯊꯣꯛꯇꯕꯅꯤꯅꯀꯣ ꯍꯣꯏ ꯍꯥꯏꯗꯤ ꯀꯩꯅꯣ ꯇꯧꯕꯁꯨ ꯀꯩꯅꯣ ꯈꯪꯗ꯭ꯔꯤꯕ ꯍꯣꯔꯦꯟꯗꯤ ꯀꯦꯛ ꯆꯥꯕ ꯆꯠꯁꯤꯔꯦꯥ ꯈꯪꯗꯦ
ꯎꯝ
ꯑꯩꯁꯦ ꯀꯃꯥꯏꯅ ꯇꯧꯗꯣꯏꯅꯣ ꯈꯪꯗ꯭ꯔꯦ ꯑꯁ ꯉꯁꯤ ꯁꯦ ꯑꯩ ꯃꯄꯥꯟ ꯊꯣꯛꯑꯒ ꯑꯩꯒꯤ ꯑꯩꯒꯤ ꯄꯣꯠꯆꯩꯒꯨꯝꯕ ꯂꯧꯒꯦꯅ ꯈꯟꯕꯅꯦꯕ ꯌꯥꯗꯧ ꯃꯥꯟꯗ꯭ꯔꯦ
ꯀꯤꯅꯣ
ꯑꯗꯨꯗꯤ ꯑꯩ ꯗ꯭ꯔꯦꯁꯀꯨꯝꯕ ꯑꯗꯨꯝ ꯁꯦꯠꯅꯤꯡꯉꯥꯏ ꯂꯩꯇ꯭ꯔꯦꯕꯀꯣ ꯑꯗꯨꯒꯤ ꯂꯩꯁꯤꯔꯥꯅ ꯈꯟꯕꯅꯦꯕ
ꯑꯩꯒꯤ ꯏꯅꯥꯎꯅꯨꯄꯤꯁꯨ ꯑꯣꯏꯔꯝꯃꯤ ꯆꯄꯜ ꯐꯥꯎ ꯄꯨꯗꯦ ꯍꯥꯏꯌꯦ ꯃꯥꯅ ꯑꯩꯅ ꯆꯠꯜ ꯀꯔꯤ ꯒꯤꯔꯥ ꯄꯨꯗꯕꯁꯦ ꯁꯤꯗ ꯌꯥꯎꯀꯥꯟꯗ ꯑꯗꯨꯝ ꯂꯩꯔꯒꯦ ꯍꯥꯏꯌꯦ
ꯎꯝ ꯃꯥꯁꯨꯅꯦ ꯑꯩꯁꯨꯅꯦ ꯇꯨ ꯆꯞ ꯃꯥꯟꯅꯩ ꯍ‌ꯣꯔꯦꯟ ꯃꯣꯏ ꯃꯣꯏꯗꯣ ꯃꯣꯏꯅ ꯉꯟꯅ ꯀꯩꯅꯣ ꯀꯩꯅꯣ ꯇꯧꯔꯗꯤ ꯑꯩꯈꯣꯏ ꯆꯠꯄ ꯌꯥꯕꯅꯦꯕ ꯃꯣꯏꯁꯦ ꯍꯧꯖꯤꯛꯐꯥꯎ ꯂꯣꯏꯗ꯭ꯔꯤ ꯍꯥꯏꯕ ꯃꯤ ꯌꯥꯝꯕꯅꯤꯅ ꯃꯣꯏꯁꯦ
ꯀꯩ ꯇꯧꯔꯤꯅ‌ꯣ ꯃꯈ‌ꯣꯏꯗꯤ ꯍꯧꯖꯤꯛꯐꯥꯎ
ꯃꯣꯏ ꯑꯦꯠꯃꯤꯁꯟ ꯇꯧꯕ ꯆꯠꯂꯦ ꯑꯗꯨꯒ ꯍꯧꯖꯤꯛ ꯐꯥꯎ ꯍꯜꯂꯛꯇ꯭ꯔꯦ
ꯑꯣ
ꯑꯁ ꯑꯩ ꯍꯧꯖꯤꯛ ꯌꯥꯝ ꯀꯦꯛꯇꯣ ꯌꯥꯝ ꯆꯥꯅꯤꯡꯔꯛꯑꯦ ꯑꯗꯨꯒ ꯑꯁꯤꯗꯅꯦ ꯖꯪꯒꯜ ꯂꯤꯁꯤ ꯍꯥꯏꯕꯗꯣ
ꯍꯥꯥ
ꯖꯪꯒꯜ ꯂꯤꯁꯤ ꯍꯥꯏꯕꯗꯣ
ꯍꯣꯏ
ꯑ ꯌꯥꯝ ꯍꯥꯎꯋꯦ ꯑꯗꯨ ꯆꯥꯕ ꯀꯥꯟꯗ ꯑꯩꯈꯣꯏ ꯃꯥꯏꯗꯁꯨ ꯌꯥꯝ ꯐꯕ ꯃꯥꯜꯂꯦ ꯑꯗꯨꯗ‌ꯣ ꯑꯩꯒꯤ ꯋꯥꯈꯜ ꯗꯩꯔꯗꯤ ꯈꯪꯗꯦꯕꯀꯣ
ꯈꯪꯗꯦ ꯑꯩꯗꯤ ꯖꯪꯒꯜ ꯂꯤꯁꯤꯗ‌ꯣ ꯉꯁꯤꯅ ꯐꯥꯔꯁ ꯇꯥ꯭ꯏꯝ
ꯍꯣꯏ ꯂꯩꯇꯕꯅꯦ ꯑꯩꯈꯣꯏꯗ ꯁꯤꯗ ꯈꯛꯇ ꯑꯩꯁꯨ ꯈꯪꯕꯅꯦ ꯐ꯭ꯌꯨꯇ꯭ꯌꯨꯞꯇꯗꯤ ꯌꯥꯝ ꯎꯌ‌ꯦꯕꯀꯣ
ꯍ‌ꯣꯏ
ꯑꯗꯨꯕꯨ ꯑꯩꯈꯣꯏ ꯑꯗꯨꯝ ꯁꯥꯏꯠꯇꯗꯤ ꯂꯩꯇꯕꯩꯅꯦ ꯑ ꯂꯤꯆꯤꯗꯒꯤ ꯍꯦꯟꯅ ꯆꯥꯎꯋꯦꯕꯀꯣ
ꯎꯝ
ꯃꯍꯥꯎꯕꯨꯗꯤ ꯃꯥꯟꯅꯩꯕꯀꯣ ꯃꯍꯥꯎꯕꯨꯗꯤ ꯃꯥꯟꯅꯩ ꯑꯗꯨꯒ ꯊꯨꯝꯕꯁꯨ ꯌꯥꯝ ꯊꯨꯝꯃꯦ ꯑꯗꯨꯒ ꯃꯔꯨꯗꯣ ꯍꯥꯏꯗꯤ ꯂꯤꯆꯤ ꯑꯩꯣꯏꯗ ꯂꯩꯕꯗꯨꯗꯤ ꯃꯔꯨ ꯆꯥꯎꯋꯤꯀꯣ ꯑꯗꯨꯒ ꯃꯥꯒꯤ ꯎꯝ ꯆꯥꯅꯤꯡꯉꯥꯏ ꯑꯉꯥꯎꯕꯗꯣ ꯑꯗꯨꯗꯤ ꯑꯣ ꯑꯗꯨꯗꯤ ꯌꯥꯝꯗꯦꯕꯀꯣ ꯑꯗꯨꯕꯨ ꯁꯤꯗꯗꯤ ꯃꯔꯨ ꯄꯤꯛꯑꯦ ꯑꯗꯨꯒ ꯆꯥꯅꯤꯡꯉꯥꯏ ꯃꯌꯥꯝ ꯂꯩꯑꯦ ꯍꯥꯎꯌ‌ꯦ
ꯑꯗꯨ ꯇꯦꯁꯇꯨ ꯀꯃꯥꯏꯅ ꯇꯧꯕ꯭ꯔꯥ ꯍꯥꯎꯕꯗꯣ
ꯑꯗꯨ ꯍꯥꯎꯕꯗꯤ ꯂꯤꯆꯤꯒ ꯃꯥꯟꯅꯩꯌꯦ ꯃꯥꯟꯅꯩ ꯃꯥꯟꯅꯩ
ꯍꯥꯥ
ꯍꯥꯏꯗꯤ ꯑ ꯑꯩꯈꯣꯏꯗꯤꯔ ꯈꯔ ꯈꯔꯗꯤ ꯂꯤꯆꯤꯁꯦ ꯁꯤꯟꯕꯁꯨ ꯌꯥꯎꯋꯦꯀꯣ
ꯎꯝ
ꯑꯗꯨ ꯑꯁꯤꯗꯗꯤ ꯁꯤꯟꯗꯤ ꯑꯇ ꯌꯥꯝ ꯊꯨꯝꯃꯦ
ꯃꯅꯥꯝꯁꯦ ꯀꯃꯥꯏꯅ ꯇꯧꯔꯦ
ꯃꯝꯒꯨꯝꯕꯗꯤ ꯌꯥꯝ ꯃꯥꯅꯌꯦ ꯅꯅꯤꯆꯤꯒ ꯃꯥꯅꯑꯦ ꯑꯗꯨ ꯂꯤꯁꯤꯗꯤ ꯌꯥꯝ ꯃꯅꯝꯗꯤ ꯀꯂꯕꯀꯣ ꯑꯗꯨ ꯁꯤ ꯅꯝꯁꯦ ꯀꯟꯗꯤꯦ ꯀꯟꯗꯦꯕ ꯁꯣꯐ ꯑꯣꯏꯌꯦ ꯁ꯭ꯋꯥꯏꯗꯒꯤ ꯇꯨꯝꯅꯤꯡꯉꯕꯅꯦ ꯑꯩ ꯇꯨꯝꯕ ꯐꯪꯗꯦ ꯉꯣꯁꯦ
ꯁꯕ꯭ꯔꯥ ꯃꯁꯨ
ꯎꯝ ꯁꯥꯏ ꯑꯗꯨ ꯃꯄꯥꯟ ꯊꯣꯛꯑꯗꯤ ꯌꯥꯝ ꯁꯥꯏ ꯑꯗꯨꯒ ꯌꯨꯝ ꯀꯥꯗ ꯂꯩꯔꯗꯤ ꯁꯥꯗꯦ
ꯑꯦ
ꯍꯟꯗꯛ ꯑꯩꯅ ꯄꯩꯁꯥ ꯄꯥꯏꯕꯗꯣ ꯐꯪꯉꯤ ꯅꯠꯇꯦ
ꯅꯪ
ꯍꯦꯛ
ꯅꯍꯥꯟꯗꯒꯤ ꯍꯦꯜꯂꯤꯕ ꯑꯩ ꯗꯨꯀꯥꯟ ꯊꯣꯛꯂꯀꯦ ꯍꯥꯏꯔꯗꯤ ꯑꯉꯥꯡ ꯑꯃ ꯅꯠꯇ꯭ꯔꯗꯤ ꯑꯃꯗꯤ ꯑꯗꯨꯝ ꯌꯎꯧꯕꯅꯤꯅ
ꯑꯣ ꯎꯝ
ꯅꯍꯥꯟ ꯑꯩ ꯆꯥꯛ ꯁꯥꯡꯅꯤꯡꯉꯥꯏꯁꯨ
ꯂꯅꯣ ꯑꯩꯈꯣꯏ ꯁꯥꯏꯀꯣꯜ ꯇꯧꯔꯛꯄ ꯀꯩꯗꯧꯔꯤꯅꯣ ꯍꯥꯏꯔꯣ ꯑꯩꯅ ꯆ ꯆꯥ ꯊꯥꯔꯛꯑꯦ ꯀꯅꯥꯒ ꯍꯥꯏꯔꯣ ꯊꯥꯟꯕꯅꯤ ꯊꯥꯛꯅꯤꯡꯉꯗꯤ ꯄꯩꯁꯥ ꯂꯩꯕ꯭ꯔꯥ ꯍꯥꯏ ꯑꯗꯨ ꯑꯩꯅ ꯀꯣꯐꯤ ꯀꯞ ꯑꯃ ꯑꯃꯒꯤꯗꯤ ꯑꯗꯨꯝ ꯂꯩ ꯊꯟꯗꯤ ꯊꯥꯛꯇꯤ ꯑꯩꯒꯤ ꯀꯥꯞꯇ ꯑꯃꯗꯦꯌꯔ ꯇꯧꯋꯦ ꯍꯥꯏꯕꯤ ꯃꯥꯅ ꯊꯥꯗꯤ ꯊꯥꯔꯛꯄ
ꯑꯁ ꯌꯥꯝ ꯐꯩꯅꯦ ꯑꯗꯨꯅꯕꯥꯅꯤ ꯍꯟꯗꯛꯇꯤ ꯑꯗꯨꯝ ꯀꯩꯅꯣ ꯇꯧꯕ ꯃꯥꯜꯂꯦ
ꯑꯥ
ꯍꯟꯗꯛꯇꯤ ꯈꯔ ꯐꯥꯎꯔꯕ ꯃꯥꯜꯂꯦ ꯍꯕꯥꯅꯕꯅꯤꯗꯣ
ꯑꯩꯅ ꯐꯥꯕꯒꯤꯅꯦ
ꯈꯪꯗ꯭ꯔꯦꯀꯣ ꯑꯩꯗꯤ ꯑꯗꯨꯗꯤ
ꯅꯨꯄꯤꯁꯤꯡꯗꯨꯕꯨꯗꯤ ꯐꯖꯅ ꯇ꯭ꯔꯦꯠ ꯇꯧꯔꯗꯤ ꯑꯗꯨꯝ ꯂꯥꯁꯇꯤꯡꯒꯤ ꯑꯣꯏꯇꯥꯔꯦ ꯔꯤꯂꯦꯁꯟꯁꯤꯞꯀꯨꯝꯕꯗ
ꯍꯝ
ꯐꯕ꯭ꯔꯥ ꯐꯠꯇꯕ꯭ꯔꯥ ꯍꯥꯏꯕꯗꯤ ꯃꯈꯣꯏ ꯈꯨꯠꯇ ꯂꯩꯔꯤ ꯃꯈꯣꯏꯅ ꯇ꯭ꯔꯤꯠ ꯇꯧꯕꯗ ꯀꯃꯥꯏꯅ ꯇꯧꯕ꯭ꯔꯥ ꯍꯥꯏꯕꯅꯤ
ꯑꯁ ꯑꯩꯁꯦ ꯈꯔ ꯉꯛꯁꯥꯡ ꯅꯨꯡꯉꯥꯏꯇꯦ ꯉꯁꯤ
ꯐꯖꯅ ꯇꯨꯝꯗꯕꯤꯒꯤꯅꯦ ꯑꯩꯁꯨ ꯉꯔꯥꯡ ꯑꯗꯨꯃꯥꯏꯅ ꯇꯧꯋꯦ
ꯉꯁꯥꯏꯁꯨ ꯇꯨꯝꯒꯦ ꯇꯧꯔꯒ ꯁꯨꯡꯌꯥ ꯌꯥꯗꯦ ꯋꯥꯌꯦ ꯇꯨꯝ ꯇꯨꯝꯅꯤꯡꯗꯕꯗ ꯇꯨꯝꯒꯦ ꯇꯧꯕꯗꯣ ꯋꯥꯢ
ꯎꯝ
ꯑꯩ ꯍꯧꯖꯤꯛ ꯑꯗꯨꯝ ꯑꯦꯛꯁꯄꯤꯔꯤꯌꯦꯟꯁ ꯈꯪꯉꯦ ꯅꯍꯥꯟ ꯑꯉꯥꯡꯁꯤꯡꯗꯣ ꯇꯨꯝꯁꯦ ꯍꯥꯏꯔꯒ ꯁꯨꯡꯌꯥ ꯌꯥꯗꯕꯅꯦ ꯅꯝꯐꯨ ꯅꯝꯐꯨꯗ ꯃꯣꯏꯒꯤ ꯇꯨꯝꯃꯣ ꯇꯨꯝꯃꯣ ꯆꯩꯔꯒ ꯇꯨꯝꯍꯟꯕꯗꯣ ꯋꯥꯗꯤ ꯋꯥꯔꯕꯅꯤ ꯃꯈꯣꯏꯁꯦ
ꯑꯁ ꯃꯣꯏꯁꯦ ꯀꯨꯏ ꯀꯨꯏꯅ ꯃꯇꯝ ꯂꯧꯋꯦꯕꯣ
ꯅꯈꯣꯏꯁꯦ ꯄꯨꯡ ꯀꯌꯥꯗ ꯍꯜꯂꯛꯀꯦ ꯍꯥꯏꯕ꯭ꯔꯣ
ꯈꯪꯗꯦ ꯈꯪꯗꯦ ꯍꯥꯏꯕ ꯀꯃꯥꯏꯅ ꯇꯧꯕꯅꯣ ꯉꯁꯥꯏꯗꯣ ꯑꯁ ꯑꯩ ꯐꯣꯟ ꯇꯧꯕ ꯄꯥꯏꯈꯠꯇꯦ ꯃꯣꯏꯅ
ꯄꯥꯢꯈꯠꯇꯦ
ꯎꯝ
ꯆꯦꯟꯕꯒꯤꯔ ꯑꯗꯨꯗꯤ
ꯁꯤꯟꯕ ꯌꯣꯏꯔꯝꯅꯤ ꯃꯤ ꯌꯥꯝ ꯌꯥꯝꯕꯅꯤꯅ ꯃꯣꯏꯁꯨ ꯀꯩꯅꯣ ꯂꯣꯏꯁꯤꯟꯕ ꯉꯝꯗꯕꯒꯤ ꯑꯣꯏꯔꯝꯒꯅꯤ ꯃꯤ ꯈꯨꯌꯥꯝꯗꯨꯒ
ꯎꯝ
ꯉꯝꯃꯔꯣꯏ
ꯑꯗꯨꯝ ꯃꯈꯣꯏꯕꯨ ꯌꯦꯡꯁꯟꯅꯤꯡꯉꯥꯏ ꯃꯤꯗꯤ ꯂꯩꯕ꯭ꯔꯥ ꯅꯠꯇ꯭ꯔꯒꯅ ꯃꯈꯣꯏ ꯃꯊꯟꯗ ꯑꯗꯨꯝ ꯆꯠꯈ꯭ꯔꯕ꯭ꯔꯥ
ꯃꯣꯏ ꯃꯊꯟꯇ ꯆꯠꯄꯅꯦ
ꯑꯁ ꯍꯩꯒꯥꯗꯔꯣꯅꯦ
ꯍꯩꯒꯅꯤꯍꯦ ꯃꯣꯏ ꯍꯥꯏꯗꯤ ꯀꯣꯜ ꯇꯧꯔꯛꯄꯅꯦꯕ ꯃꯣꯏꯕꯨ ꯑꯁꯤꯗ ꯂꯥꯛꯑꯣ ꯍꯥꯏꯕꯒꯤ ꯂꯣꯏꯅꯃꯛ ꯈꯪꯉꯦꯍꯦ ꯃꯣꯏꯁꯨ
ꯎꯝ
ꯇꯧꯐꯝꯗꯨ ꯂꯣꯏ ꯈꯜꯂꯦ ꯃꯣꯏꯗꯣ ꯃꯤ ꯂꯣꯏꯅꯃꯛ ꯍꯩꯕ ꯉꯥꯛꯇꯅꯦ ꯏꯁꯃꯥꯔꯠꯁꯨ ꯌꯥꯝ ꯑꯣꯏꯌꯦ ꯃꯣꯏꯗ ꯍꯟꯗꯛ ꯂꯥꯛꯄ ꯑꯉꯥꯡꯁꯤꯡꯗꯣ ꯇꯥꯕ꯭ꯔꯣ
ꯑꯗꯨꯃꯥꯏꯅ ꯇꯧꯔꯗꯤ ꯐꯩ ꯑꯗꯨ ꯑꯁ ꯀꯩꯅꯣꯅꯦ ꯃꯈꯣꯏꯁꯦ ꯏꯟꯇ꯭ꯔꯣꯗꯛꯁꯟ ꯍꯧꯗ꯭ꯔꯤꯕꯣ ꯀꯔꯝ ꯀꯥꯟ ꯇꯧꯗꯣꯏꯅꯣ
ꯑꯗꯨꯨꯝ ꯉꯔꯥꯡ ꯇꯧꯁꯦ ꯑꯩꯅ ꯍꯥꯏꯕꯅꯦꯕ
ꯎꯝ
ꯑꯗꯨꯒ ꯃꯣꯏꯅ ꯑꯁ ꯍꯧꯖꯤꯛꯇꯤ ꯏꯔꯨ ꯂꯨꯖꯗ꯭ꯔꯤ ꯑꯗꯨꯒ ꯊꯦꯡꯗꯧ ꯃꯥꯜꯂꯦ ꯉꯁꯤꯗꯤ ꯇꯨꯝꯁꯨ ꯇꯨꯝꯅꯤꯡꯉꯦ ꯑꯗꯨ ꯍꯌꯦꯡ ꯑꯣꯏꯅ ꯇꯧꯔꯁꯦ ꯍꯥꯏꯌꯦꯕ ꯉꯔꯥꯡꯗꯣ
ꯎꯝ
ꯑꯗꯨꯕꯨ ꯑꯩꯗꯤ ꯉꯁꯤꯗꯤ ꯆꯠꯂꯔꯣꯏꯒꯦ ꯍꯥꯏꯗꯤ ꯑꯩꯒꯤ ꯊꯕꯛ ꯂꯩꯌꯦꯕꯀꯣ ꯑꯗꯨ ꯃꯁꯤ ꯂꯣꯏꯁꯤꯜꯂꯒ ꯍꯌꯦꯡꯁꯨ ꯑꯃꯨꯛꯀ ꯆꯠꯇꯣꯏꯅꯦꯕ ꯃꯄꯥꯟꯗ ꯑꯩꯒꯤ ꯀꯣꯂꯦꯖ ꯑꯇꯣꯞꯄꯗ
ꯑꯝ
ꯆꯠꯂꯒ ꯁꯤꯒꯅꯦꯆꯔꯒꯨꯝꯕ ꯂꯧꯅꯤꯡꯉꯥꯏ ꯆꯠꯇꯣꯏꯅꯦ ꯑꯃꯨꯛꯒ ꯑꯣ ꯑꯩꯒꯤ ꯊꯕꯛꯁꯨ ꯂꯣꯏꯗ꯭ꯔꯤ ꯍꯣꯏ ꯎꯝ ꯏꯊꯟꯗꯅꯦ ꯑꯩ ꯆꯠꯇꯣꯏꯁꯦ
ꯍꯌꯦꯡꯂ
ꯍꯣꯏꯕ ꯑꯗꯨꯒ ꯑꯩꯈꯣꯏ ꯏꯅꯥꯎꯅꯨꯄꯤꯈꯩꯗꯣ ꯃꯥꯒꯤ ꯕꯦꯡ ꯑꯦꯀꯥꯎꯟꯁꯨ ꯍꯥꯡꯗꯣꯏꯅꯦꯕꯀꯣ ꯑꯗꯨꯒꯤ ꯆꯠꯇꯣꯏꯅꯦ ꯍꯜꯂꯛꯑꯒ ꯑꯗꯨꯒ ꯍꯥꯡꯆꯤꯠꯅ ꯑꯃꯨꯛꯀꯁꯨ ꯑꯇꯣꯞꯄ ꯗꯤꯁꯇ꯭ꯔꯤꯛꯇ ꯑꯃꯨꯛꯀ ꯆꯠꯇꯣꯏꯅꯦ ꯑꯁ ꯋꯥꯌꯦꯗ ꯈꯜꯂꯨ ꯈꯜꯂꯨꯒ